ꯄ꯭ꯔꯣ
ꯍꯜꯂꯣ
ꯎꯝ
ꯍꯜꯂꯣ
ꯍꯜꯂꯣ
ꯇꯥꯏꯌꯦ ꯇꯥꯏꯌꯦ
ꯎꯝ ꯀꯩꯗꯧꯔꯤꯅꯣ
ꯊꯕꯛ ꯇꯧꯔꯒ ꯂꯩꯕꯅꯦ ꯍꯧꯒꯠꯇ꯭ꯔꯤꯕꯣ
ꯍꯧꯒꯠꯇ꯭ꯔꯤꯌꯦ ꯍꯣꯏ ꯑꯦ
ꯉꯔꯥꯡ ꯕꯣꯜ ꯌꯦꯡ ꯌꯦꯡꯕꯒꯤꯔꯣ
ꯌꯦꯡꯗꯦ
ꯏꯁ ꯑꯗꯨꯗꯤ ꯀꯩꯒꯤ ꯑꯁ ꯊꯦꯡꯅ ꯐꯥꯎꯕ ꯄꯨꯡ ꯇꯔꯥ ꯇꯔꯦ ꯇꯔꯦ ꯄꯨꯡ ꯇꯔꯥ ꯃꯤꯅꯤꯠ ꯇꯔꯥ ꯍꯥꯏ
ꯆꯥꯎꯕ
ꯇꯥꯗ
ꯅꯪꯗꯤ ꯅꯪꯗꯤ ꯀꯩꯅꯣ ꯌꯦꯡꯕ꯭ꯔꯥ
ꯅꯠꯇꯦ ꯑꯩ ꯌꯦꯡꯗꯦ ꯑꯗꯨ ꯌꯦꯡꯉꯗꯤ ꯑꯩ ꯍꯧꯒꯠꯄ ꯉꯝꯂꯔꯣꯏ ꯊꯕꯛ ꯆꯥꯠ ꯆꯥꯠꯀꯗꯕ ꯂꯩꯌꯦꯗꯅ
ꯀꯩ ꯍꯥꯏꯅꯣ
ꯌꯦꯡꯗꯦ ꯊꯕꯛ ꯆꯠꯀꯗꯕ ꯂꯩꯌꯦꯗꯅ ꯑꯗꯨꯗꯨꯒꯤ ꯌꯦꯡꯗꯦꯕ ꯄꯨꯡ ꯑꯃ ꯃꯈꯥꯏꯗꯕꯨ ꯀꯅꯥꯅ ꯌꯦꯡꯗꯣꯏꯅꯣ ꯌꯥꯝ ꯅꯨꯡꯁꯤꯕꯅꯦ ꯑꯗꯨꯗꯤ ꯀꯞ
ꯑꯣꯔꯝꯒꯅꯤꯌꯦ ꯑꯩꯖꯨ ꯀꯩꯅꯣꯒꯤ ꯔꯤꯜꯁꯇ ꯎꯋꯦ
ꯎꯝ
ꯃꯣꯏ ꯆꯠꯈ꯭ꯔꯦꯀꯣ ꯕꯖꯤ ꯃꯣꯏ
ꯐꯣꯟꯗꯣ ꯐꯖꯅ ꯄꯥꯏꯌꯣ ꯅꯈꯣꯟꯗꯣ ꯍꯧ ꯍꯧ ꯇꯧꯔꯦ ꯇꯥꯕ꯭ꯔꯣ ꯍꯥꯏꯖꯦ ꯇꯥꯕꯤꯔꯗꯤ ꯈꯨꯝꯕꯤꯌꯨ ꯍꯜꯂꯣ ꯍꯜꯂꯣ ꯇꯥꯗꯕ꯭ꯔꯣ ꯍꯜꯂꯣ ꯀꯩꯗꯧꯔꯒꯦ ꯃꯁꯤ ꯅꯨꯄꯤꯖꯦ ꯀꯩꯗꯧꯔꯒꯦ ꯍꯥꯏꯕꯅꯤꯗ ꯍꯜꯂꯣ ꯍꯜꯂꯣ ꯍꯜꯂꯣ ꯃꯤꯅ ꯀꯧꯔꯤꯖꯦ ꯇꯥꯗ꯭ꯔꯣ ꯍꯜꯂꯣ
ꯇꯥꯏꯌꯦ ꯇꯥꯏꯌꯦ ꯍꯧꯖꯤꯛꯇ ꯇꯥꯔꯦ
ꯅꯦꯠ ꯆꯠꯄꯒꯤꯅꯦ ꯑꯩꯒꯤ ꯈꯣꯏꯒꯤ ꯋꯥꯏꯐꯥꯏꯗꯣ ꯌꯥꯗꯦ
ꯗꯨ ꯅꯪꯒꯤ ꯐꯣꯟꯒꯤ ꯐꯣꯟꯒꯤꯗꯤ
ꯗꯨ ꯁ꯭ꯋꯤꯁ ꯇꯧꯈ꯭ꯔꯦ ꯑꯁꯤꯗꯤ ꯀꯩꯅꯣꯅꯦ ꯑꯩꯒꯤ ꯐꯣꯟꯒꯤ ꯅꯦꯠꯋꯥꯛꯅꯦ ꯇꯥꯕ꯭ꯔꯣ
ꯎꯝ
ꯅꯏꯃꯔ ꯅꯏꯃꯔꯗꯣ ꯌꯨꯝ ꯆꯠꯈ꯭ꯔꯦꯀꯣ
ꯎꯝ ꯃꯌꯨꯝ ꯃꯌꯨꯝ ꯆꯠꯄ ꯆꯠꯇꯕꯗꯨꯗꯤ ꯈꯪꯗꯦꯕꯀꯣ ꯑꯗꯨ ꯃꯣꯏꯒꯤ ꯇꯤꯝꯗꯣ ꯁꯤꯒ꯭ꯔꯦꯕ
ꯆꯠꯅꯤ ꯀꯗꯥꯏꯗ ꯀꯩꯅꯣ ꯇꯧꯗꯣꯏꯅꯣ ꯆꯠꯇ꯭ꯔꯗꯤ ꯃꯥꯁꯨ ꯐꯥꯏꯅꯦꯜ ꯌꯦꯡꯒꯦ ꯍꯥꯏꯕ꯭ꯔꯣ ꯂꯩꯍꯧꯔꯒ ꯄꯤꯖꯕꯩꯉꯥꯛꯇ
ꯀꯩꯑꯕ
ꯍꯥꯥ
ꯀꯩꯕ
ꯃꯥꯁꯨ ꯐꯥꯏꯅꯦꯜ ꯌꯦꯡꯒꯦ ꯍꯥꯏꯕ꯭ꯔꯣ ꯂꯩꯍꯧꯔꯒ
ꯑꯗꯨ ꯑꯗꯨ ꯑꯗꯥ ꯈꯪꯗꯦꯕꯀꯣ ꯑꯗꯨ ꯃꯣꯏꯒꯤ ꯇꯤꯝꯗꯣ ꯁꯤꯔꯦꯕꯨꯗꯤ ꯈꯪꯉꯦ ꯍꯥꯏꯕ ꯀꯔꯤꯅꯣ ꯈꯪꯗꯦ
ꯆꯠꯂꯝꯒꯅꯤ ꯌꯨꯝꯗ ꯎꯄꯥꯏ ꯂꯩꯇꯦ ꯊ꯭ꯔꯤꯒ ꯅꯠꯇꯦ ꯇꯨꯒ ꯋꯥꯟ ꯀꯣ ꯂꯩ ꯍ ꯇꯥꯕ꯭ꯔꯣ ꯑꯁ ꯑꯌꯣꯃꯥ ꯇꯥꯕ꯭ꯔꯣ ꯂꯩꯁꯥꯕꯤ